ꯑ ꯐꯤ ꯐꯧꯗꯣꯛꯀ‌ꯦ ꯇꯧꯔꯝꯕꯅꯤ
ꯑꯦ ꯅꫭꯡ ꯆꯨꯗ꯭ꯔꯣ
ꯅꯣꯡ ꯍꯥꯡꯉꯦ
ꯑꯦ ꯆꯥꯛ
ꯆꯔꯦ ꯆꯔꯦ
ꯀꯔꯤ ꯌꯦꯟꯁꯥꯡ ꯆꯥꯔꯒꯦ
ꯑꯁ ꯃꯌꯥꯟ ꯃꯌꯥꯟ ꯊꯣꯡꯉꯦ
ꯃꯊꯦꯟ ꯃꯊꯦꯟꯒ ꯂꯣꯡꯗ꯭ꯔꯕꯣ
ꯂꯣꯡꯉꯤ ꯂꯣꯡꯉꯤ
ꯀꯔꯤ ꯀꯔꯤ ꯑꯥ
ꯑꯗꯒꯤ ꯀꯩꯅꯣ ꯑꯃꯅꯦ ꯀꯥꯡꯁꯣꯏ ꯑꯃꯅꯦ ꯑꯗꯒꯤ ꯌꯦꯔꯨꯝ ꯑꯃꯅꯦ ꯇꯧꯔꯒ ꯆꯥꯔꯦ
ꯑꯣ ꯑ꯭ꯌ ꯇꯣꯇꯤ ꯅꯨꯡꯇꯤꯒꯗꯤ ꯇꯥꯔꯤꯕꯣ ꯍꯧꯖꯤꯛ ꯀꯥꯟꯁꯤꯕꯣ
ꯇꯥꯏ ꯇꯥꯏ ꯉꯁꯥꯏ ꯄꯨꯡ ꯃꯥꯄꯟꯗ ꯂꯣꯏꯈ꯭ꯔꯦ
ꯑꯣ ꯌꯥꯝ ꯌꯥꯝ ꯀꯨꯏꯅ ꯇꯥꯗꯦꯅ
ꯇꯥꯗꯦ ꯉꯥꯏꯍꯥꯛꯇꯪ ꯇꯥꯔꯒ ꯍꯦꯛꯇ ꯇꯣꯛꯈꯤ
ꯍꯧꯖꯤꯛꯀꯥꯟ ꯅꯣꯡ ꯁꯤꯡꯒꯤ ꯐꯤꯕꯝ ꯁꯤꯕꯨ ꯀꯃꯥꯏ ꯀꯃꯥꯏꯅ ꯇꯧꯒꯦ
ꯑꯩꯁ ꯅꯣꯡ ꯁꯤꯡ ꯌꯥꯝ ꯅꯨꯡꯉꯥꯏꯇꯦ ꯃꯪꯉꯒꯅꯦ ꯑꯗꯨꯝ ꯎꯝ ꯂꯩꯕ ꯑꯗꯩ ꯑꯃꯨꯛ ꯇꯥꯔꯛꯄ ꯑꯗꯨ ꯇꯧꯋꯦ ꯅꯣꯏ ꯑꯗ꯭ꯋꯥꯏꯗꯤ ꯇꯥꯗ꯭ꯔꯣ
ꯑꯥ ꯑꯩꯈꯣꯏꯁꯨ ꯆꯞ ꯃꯥꯟꯅꯩ ꯑꯩꯈꯣꯏꯁꯨ ꯅꯣꯡꯁꯦ ꯑꯃꯨꯛ ꯃꯪꯉꯤ ꯑꯃꯨꯛ ꯇꯥꯏ ꯇꯧꯋꯤ ꯑꯩ ꯅꯨꯡꯁꯥ ꯁꯨ ꯑꯃꯨꯛ ꯐꯠ ꯁꯥꯗꯣꯛꯄ
ꯑꯥ ꯐꯤ ꯁꯨꯔꯦ ꯁꯨꯕꯝ ꯈꯪꯗ꯭ꯔꯦ
ꯃꯥꯅꯦ ꯐꯧꯕꯝ ꯂꯥꯛꯄꯝ ꯈꯪꯗꯦ
ꯈꯪꯗ꯭ꯔꯦ
ꯂꯝꯕꯤ ꯅꯥꯟꯅꯕ ꯇꯥꯕ ꯇꯥꯔꯦ
ꯄꯥꯔꯦ ꯇꯥꯔꯦ ꯂꯝꯕꯤ ꯌꯥꯝ ꯅꯥꯜꯂꯦ ꯅꯨꯡꯉꯥꯏꯇ꯭ꯔꯦ
ꯏꯁꯤꯡꯗꯤ ꯀꯥꯟꯅꯗ꯭ꯔꯦ
ꯏꯁꯤꯡꯁꯨ ꯀꯥꯟꯅꯗ꯭ꯔꯦ ꯑꯩꯈꯣꯏ ꯑꯗꯥꯏꯗꯤ ꯂꯝꯕꯤꯁꯨ ꯌꯥꯝ ꯐꯠꯇꯤꯌꯦ
ꯑꯣ
ꯑꯗꯨꯅ ꯂꯩꯈꯣꯝ ꯌꯥꯝ ꯊꯣꯛꯑꯦ ꯅꯨꯡꯉꯥꯏꯇꯔꯦ
ꯑꯣ ꯀꯣꯏꯂꯥꯒ ꯊꯥꯗ꯭ꯔꯤꯕꯣ
ꯀꯣꯏꯂꯥꯒ ꯊꯥꯗꯦꯗ
ꯏꯍꯦ ꯍꯧꯖꯤꯛꯀꯥꯟꯗꯤ ꯂꯣꯏ ꯊꯥꯅꯔꯕꯅꯦ
ꯑꯗꯣ ꯑꯩꯈꯣꯏ ꯊꯣꯡꯒꯥꯟꯕꯨꯗꯤ ꯊꯥꯏꯌꯦ ꯃꯅꯨꯡ ꯆꯪꯐꯝꯗꯣ ꯊꯥꯗꯦꯕ
ꯑꯣ ꯂꯩꯔꯛꯇ ꯆꯪꯐꯝꯗꯣ
ꯂꯩꯔꯛ ꯆꯪꯕꯝꯗꯣ ꯑꯗꯨꯅꯤ ꯌꯥꯝ ꯅꯨꯡꯉꯥꯏꯇꯦ
ꯎꯝ
ꯂꯝꯕꯤ ꯊꯣꯡ ꯐꯠꯇ꯭ꯔꯦ
ꯎꯝ ꯕꯣꯠ ꯅꯛꯁꯜꯂꯛꯑꯦ ꯐꯔꯛꯑꯅꯤ
ꯈꯪꯗꯦ ꯇꯧꯕꯤꯒꯗ꯭ꯔꯥ ꯇꯧꯕꯤꯔꯣꯏꯗ꯭ꯔꯥ ꯈꯪꯗꯦ ꯃꯟꯇ꯭ꯔꯤ ꯃꯟꯗꯣꯟꯁꯤꯡꯁꯤꯅ
ꯀꯩꯅꯣꯗꯤ ꯑ ꯍꯧꯖꯤꯛꯀꯥꯟꯁꯦ ꯀꯔꯤ ꯀꯔꯤ ꯍꯤꯟꯖꯥꯡꯅ ꯍꯥꯎꯔꯤꯒꯦ
ꯁꯤꯃ ꯍꯥꯎꯋꯦꯕ ꯂꯩꯇꯦꯗ ꯆꯝꯐꯨꯠꯅ ꯈꯔ ꯆꯥꯅꯤꯡꯉꯤ
ꯑꯣꯋꯣ ꯁꯤ ꯆꯝꯐꯨꯠꯇꯤ ꯐꯨꯠꯇꯦ ꯗꯥꯏꯅꯦ ꯉꯁꯥꯏ ꯍꯥꯏꯒꯤꯕꯗꯣ ꯑꯣ ꯎꯝ ꯀꯔꯤ ꯀꯔꯤ ꯆꯝꯐꯨꯠꯀ ꯆꯥꯔꯤꯒꯦ ꯍꯧꯖꯤꯛꯀꯥꯟꯁꯤꯕꯣ
ꯎꯝꯍ ꯑꯔꯩ ꯑꯔꯩꯕ ꯐꯨꯠꯂꯤ ꯊꯕꯤ ꯑꯣꯏꯔꯁꯨ ꯐꯨꯠꯂꯤ ꯑꯗꯒꯤ ꯏꯁꯀ꯭ꯋꯥꯁ ꯑꯣꯏꯔꯁꯨ ꯐꯨꯠꯂꯤ
ꯑꯣ ꯗꯁꯀꯨꯁ ꯅꯠꯇ꯭ꯔꯣ ꯏꯁꯀ꯭ꯋꯥꯁꯇꯨꯗꯤ
ꯃꯥꯅꯦ ꯃꯥꯅꯦ
ꯑꯣ ꯃꯔꯣꯏ ꯅꯥꯀꯨꯞꯄꯤꯒꯨꯝꯕꯗꯤ ꯆꯥꯅꯤꯡꯗꯕ꯭ꯔꯣ
ꯆꯥꯅꯤꯡꯉꯦ ꯃꯔꯣꯏ ꯅꯥꯀꯨꯞꯄꯤꯗꯨꯁꯨ ꯍꯥꯞꯄꯤ
ꯎꯝ ꯈꯣꯡꯗ꯭ꯔꯨꯝꯒꯨꯝꯕ ꯇꯣꯔꯣꯕꯣꯠꯀꯨꯝꯕ
ꯎꯝ ꯇꯣꯔꯕꯣꯠꯇꯨꯅ ꯍꯦꯟꯅ ꯆꯥꯅꯤꯡꯕꯅꯤ ꯇꯣꯔꯕꯣꯠꯇꯣ ꯌꯥꯝ ꯇꯥꯡꯉꯦ
ꯑꯣ ꯀꯌꯥ ꯀꯌꯥꯒ ꯄꯤꯔꯒꯦ ꯑꯃꯗ
ꯎꯝ ꯂꯨꯄꯥ ꯆꯥꯝꯃ ꯍꯦꯟꯅ ꯄꯤꯗ
ꯏꯃꯥ ꯌꯥꯝ ꯇꯥꯡꯉꯤꯅꯦ ꯍꯧꯖꯤꯛꯀꯥꯟꯗꯤ ꯃꯥꯏꯔꯦꯟ ꯆꯝꯐꯨꯠꯀꯨꯝꯕꯗꯤ ꯌꯥꯗ꯭ꯔꯣ
ꯃꯥꯏꯔꯦꯟꯗꯤ ꯆꯥꯅꯤꯡꯗꯦꯗ
ꯑꯣ ꯍꯣꯏ ꯃꯥꯏꯔꯦꯟ ꯆꯥꯕꯁꯦ ꯄꯛꯅꯗ꯭ꯔꯗꯤ ꯂꯦꯡꯕ ꯊꯤꯟꯕ ꯍꯧꯋꯤꯁꯨ ꯍꯥꯏꯕꯅꯤ
ꯎꯝ ꯑꯗꯨꯅꯦ ꯃꯥꯏꯔꯦꯟ ꯑꯍꯥꯎꯕꯗꯤ ꯍꯥꯎꯋꯤ ꯍꯥꯎꯇꯕꯗꯤ ꯌꯥꯝ ꯍꯥꯎꯇꯦꯕ
ꯑꯣ
ꯌꯧ ꯌꯧ ꯌꯧ ꯂꯥꯎꯔꯒ
ꯑꯣ
ꯑꯗꯨꯅ ꯀꯌꯥ ꯆꯥꯅꯤꯡꯗꯦ
ꯑꯩꯅ ꯈ꯭ꯋꯥꯏ ꯆꯥꯅꯤꯡꯕꯗꯤ ꯇꯣꯔꯣꯕꯣꯠ ꯆꯥꯅꯤꯡꯉꯤ
ꯇꯣꯔꯕꯣꯠꯇꯣ ꯈꯔ ꯊꯥꯖꯤꯜꯂꯗꯤ ꯃꯔꯨꯁꯦ ꯃꯣꯏꯖꯦ ꯍꯧꯗꯤ ꯍꯧꯒꯟꯕꯅꯤ
ꯑꯗꯣ ꯊꯥꯕꯗꯣ ꯍꯦꯛꯇ ꯁꯤꯌꯦ ꯍꯧ ꯌꯥꯗꯦ
ꯑꯣ ꯆꯅꯥꯗ ꯇꯧꯏꯅꯤꯅꯦ
ꯎꯝ
ꯃꯤ ꯀꯅꯥ ꯀꯅꯥꯒꯨꯝꯕ ꯃꯩ ꯃꯌꯨꯝꯗꯗꯤ ꯄꯪꯍꯧꯗ ꯍꯧꯋꯦꯕ
ꯍꯧꯋꯤ ꯍꯧꯋꯤ ꯃꯤꯒꯤꯗꯤ ꯃꯇꯨꯝ ꯃꯇꯨꯝ ꯄꯥꯜꯂꯤ ꯑꯩꯈꯣꯏꯗꯤ ꯍꯦꯛꯇ ꯍꯧ ꯌꯥꯗꯦ ꯁꯦꯕꯣꯠ ꯐꯪꯉꯦ ꯍꯧ ꯌꯥꯗꯦ ꯃꯥꯏꯔꯦꯟ ꯐꯪꯉꯤ ꯍꯧ ꯌꯥꯗꯦ
ꯂꯩꯍꯥꯎ ꯆꯥꯟꯅꯗꯕꯩ ꯑꯣꯏꯔꯝꯃꯅꯤ
ꯍꯧꯔꯁꯨꯨ ꯅꯥꯇꯩ ꯆꯥꯗꯦ ꯄꯥꯟꯗꯦꯕ ꯀꯥꯔꯣꯠꯀꯨꯝꯕꯗꯤ ꯈꯔ ꯄꯥꯜꯂꯦ
ꯑꯣ
ꯑꯗꯨꯅ
ꯑꯣ ꯀꯥꯔꯣꯠꯀꯨꯝꯕ ꯀꯦꯔꯣ ꯀꯥꯔꯣꯠ ꯑꯈꯥꯕꯤꯒꯨꯝꯕꯗꯤ
ꯀꯥꯔꯣꯠ ꯑꯈꯥꯕꯤꯗꯨꯁꯨ ꯄꯥꯟꯗꯤ ꯄꯥꯜꯂꯛꯑꯦꯕꯨ ꯖꯨꯒꯣꯠ ꯆꯥꯠꯇꯦꯗ
ꯑꯣ ꯂꯩ ꯂꯩꯕꯥꯛ ꯂꯩꯍꯥꯎꯗꯣ ꯆꯥꯟꯅꯗ꯭ꯔꯕ ꯑꯣꯏꯔꯝꯃꯅꯤ
ꯎꯝ ꯑꯗꯨꯅ ꯑꯣꯏꯕ ꯖꯥꯠꯅꯤ ꯍꯪꯒꯥꯝ ꯃꯇꯝꯗꯅ ꯏꯍꯥꯎ ꯍꯥꯎꯋꯤꯗ
ꯎꯝ ꯅꯤꯡꯗꯝꯗꯥꯅꯤꯅ ꯑꯗꯨꯕꯨꯗꯤ
ꯎꯝ ꯍꯪꯒꯥꯝꯒꯨꯝꯕ ꯍꯋꯥꯏ ꯃꯨꯕꯤ ꯍꯋꯥꯏ ꯊꯔꯥꯛ ꯑꯗꯨꯏ ꯃꯇꯝꯗꯅ ꯍꯥꯎꯕ ꯍꯦꯜꯂꯤꯗ ꯏꯟꯖꯥꯡꯖꯦ
ꯏꯪꯕꯅꯤꯅ ꯍꯥꯎꯕꯅꯤ
ꯏꯔꯣꯝꯕꯃꯛꯇ ꯑꯣꯏꯔꯣ ꯊꯣꯡꯕꯃꯛꯇ ꯑꯣꯏꯔꯣ ꯑꯗꯨꯝ ꯍꯥꯎꯋ ꯍꯧꯖꯤꯛ ꯀꯤꯗꯤ ꯍꯧꯖꯤꯛꯁꯤꯗꯤꯔ ꯆꯥꯔꯨꯕꯗ ꯍꯥꯎꯇꯦꯗ ꯁꯨꯝ ꯆꯥꯗ ꯌꯥꯗꯕꯒꯤ ꯆꯥꯕ ꯍꯥꯏꯗꯨꯅꯤ
ꯀꯥꯂꯦꯟꯅꯤꯅ ꯑꯥ ꯑꯁꯤꯅ ꯑꯀꯪꯒꯗꯤ ꯆꯥꯅꯤꯡꯗ꯭ꯔꯣ
ꯆꯥꯅꯤꯡꯉꯦ ꯑꯗꯣ ꯉꯥꯁꯨ ꯍꯥꯎꯇꯦ ꯑꯗꯣ ꯑꯁꯨꯜ ꯑꯀꯝꯗꯣ ꯎꯝ
ꯈꯔ ꯑꯁꯤꯅꯀ ꯁꯧꯒ꯭ꯔꯤꯒꯨꯝꯕ ꯀꯦꯉꯣꯏ ꯍꯥꯏꯕ꯭ꯔꯥ ꯑꯃ ꯂꯩꯕꯗꯣ
ꯎꯝ
ꯑꯗꯨꯒꯨꯝꯕꯗꯤ
ꯑꯗꯨꯝꯕꯁꯨ ꯆꯥꯅꯤꯡꯉꯤ ꯑꯗꯣ ꯌꯥꯝ ꯀꯟꯅꯗꯤ ꯆꯥꯅꯤꯡꯗꯦ ꯀꯦꯡꯉꯣꯏꯒꯨꯝꯕꯁꯦ ꯑꯩꯗꯤ
ꯀꯦꯡꯉꯣꯏꯁꯤꯕꯨ ꯅꯨꯡ ꯂꯩꯕ ꯐꯩꯌꯦꯁꯨ ꯍꯥꯏꯗꯥꯏꯅꯦ
ꯑꯁ ꯈꯪꯗꯦ ꯀꯌꯥ ꯆꯥꯅꯤꯡꯗꯦ
ꯃꯤ ꯀꯅꯥ ꯀꯅꯥꯒꯨꯝꯕ ꯑꯃꯗꯤ ꯐꯩꯌꯦꯅ ꯍꯤꯗꯥꯛ ꯑꯣꯏꯅꯔꯒ ꯂꯩꯔꯒꯅꯤꯡ ꯆꯅꯤꯡ ꯆꯥꯅꯅꯩꯗꯨꯗꯤ
ꯎꯝ ꯇꯥꯡꯈ꯭ꯔ ꯄꯣꯠꯅꯤꯗ ꯃꯦꯔꯨ ꯃꯆꯥ ꯄꯤꯁꯛ ꯇꯨꯗ ꯑꯣꯜꯂꯤ ꯃꯊꯥꯒ ꯊꯥ ꯄꯣꯟꯇꯦ ꯑꯗꯨꯕꯨ ꯌꯥꯝ ꯇꯥꯡꯉꯤ
ꯑꯣ ꯃꯣꯏ ꯏꯕꯥꯏꯍꯣꯏꯗꯁꯨ ꯍꯧꯒꯨꯝꯕꯗꯤ ꯇꯧꯕꯅꯤ ꯀꯦ ꯉꯣꯏꯗꯣ ꯎꯔꯤꯗꯨ ꯅꯠꯇ꯭ꯔꯣ ꯀꯦꯉꯣꯏ ꯍꯥꯏꯁꯦ
ꯃꯥꯅꯦ ꯃꯥ ꯅꯠꯇꯦ ꯅꯥꯄꯤ ꯅꯥꯄꯤꯒꯨꯝꯕꯅꯤ
ꯑꯣ ꯎꯔꯤꯒꯤ ꯑꯃ ꯂꯩꯕꯗꯣ ꯀꯣꯉꯧ ꯌꯦꯟ ꯍꯥꯏꯕ
ꯑꯗꯨꯅ ꯀꯣꯡꯉꯧꯌꯦꯟ
ꯑꯣ ꯀꯣꯉꯧ ꯌꯦꯟꯗꯨꯅꯦ ꯑꯩꯅ ꯅꯨꯡ ꯐꯩ ꯍꯥꯏꯁꯤꯅ
ꯎꯝ
ꯑꯗꯨꯁꯨ ꯁꯤꯜꯂꯤꯗꯅ
ꯁꯤꯜꯂꯤ ꯆꯦꯜꯂꯤ ꯍꯥꯎꯕꯅꯤ
ꯑꯗꯨ ꯈꯔ ꯑꯗꯨꯒꯨꯝꯕꯗꯣ ꯈꯔ ꯊꯥꯖꯜꯂꯗꯤ ꯀꯥꯟꯅꯔꯣꯏꯗ꯭ꯔꯥ
ꯀꯥꯟꯅꯗꯣꯏꯅꯦ ꯑꯗꯣ ꯆꯥꯔꯗꯣ ꯍꯦꯛꯇ ꯂꯩꯇꯦ ꯊꯥꯅꯤꯡꯕꯗ
ꯆꯨꯖꯥꯛ ꯅꯨꯡꯖꯥꯛꯀꯗꯤ ꯐꯪꯉꯕꯣ ꯍꯧꯖꯤꯛꯁꯤꯕꯣ
ꯐꯪꯉꯦ ꯐꯪꯉꯦ
ꯍꯤꯅꯥꯥꯛꯇꯤ ꯃꯇꯝꯗꯤ ꯅꯥꯏꯗ꯭ꯔꯕꯅꯤꯅ ꯍꯧꯖꯤꯛꯀꯥꯟꯗꯤ
ꯑꯗꯨ ꯍꯥꯎꯇꯦꯕ
ꯑꯣ
ꯑꯩ ꯑꯩꯗꯤ ꯀꯌꯥ ꯍꯩꯅꯗꯦ ꯃꯣꯏ ꯆꯨꯖꯥꯛꯇ ꯏꯁꯤꯡ ꯆꯪꯕꯣꯏ ꯀꯔꯤꯕꯣꯏ ꯇꯧꯏꯤ
ꯑꯣ ꯑꯣ ꯃꯣꯏ ꯑꯊꯨꯝꯕꯤ ꯑꯗꯨꯒꯤ ꯆꯨꯖꯥꯛ ꯑꯗꯨꯗꯤ ꯀꯌꯥ ꯆꯥꯟꯅꯅꯗꯕꯅꯤ ꯃꯤ ꯑꯥ ꯀꯩꯅꯣ ꯑꯂꯨꯝꯕ ꯍꯟꯗꯅꯤꯡꯕ ꯃꯤꯅꯒ ꯆꯥꯟꯅꯕꯅꯦ
ꯍꯔꯥꯡꯁꯨ ꯑꯩꯉꯣꯟꯗ ꯆꯥꯎꯕ ꯑꯃ ꯄꯤꯔꯛꯑꯦ
ꯑꯣ
ꯑꯩ ꯆꯥꯅꯤꯡꯗꯦꯅ ꯄꯤꯊꯣꯛꯑꯝꯃꯦ
ꯑ ꯀꯔꯤ ꯍꯥꯏꯈ꯭ꯔꯦ ꯍꯋꯥꯏ ꯑꯁꯥꯡꯕꯤꯒꯨꯝꯕ ꯀꯥꯡꯍꯧ ꯆꯨꯖꯥꯛꯀ ꯊꯥꯏꯅ ꯉꯧꯕꯗꯣ
ꯎꯝ
ꯃꯣꯔꯣꯛ ꯇꯪꯈꯥꯏꯒ ꯊꯥꯛꯑꯒ
ꯍꯋꯥꯏ ꯃꯪꯒꯟꯒ ꯇꯧꯔꯒ
ꯍꯋꯥꯏ ꯃꯪꯒꯟ ꯌꯥꯎꯗꯕꯤꯗ ꯆꯨꯖꯥꯛꯀ ꯑ ꯍꯋꯥꯏ ꯑꯁ ꯁꯥꯡꯕꯤꯒ ꯃꯣꯔꯣ ꯇꯦꯛꯄ ꯇꯪꯈꯥꯏꯒ ꯇꯧꯔꯒ ꯉꯧꯕꯤꯗꯣ
ꯎꯝ ꯍꯥꯎꯋꯤ ꯍꯥꯎꯋꯤ ꯑꯗꯨꯁꯨ
ꯑꯗꯨ ꯍꯋꯥꯏ ꯑꯁꯥꯡꯕꯤꯁꯦ ꯍꯧꯖꯤꯛꯀꯥꯟꯁꯤꯗꯤ ꯀꯤꯖꯩꯅꯦ ꯌꯥꯝ ꯁꯥꯡꯅ ꯁꯥꯡꯅ ꯆꯥꯎꯔꯦꯅꯦ
ꯊ ꯗꯦꯕꯣꯁꯀꯤꯅꯤ
ꯑꯣ ꯑꯩꯈꯣꯏ ꯁꯤꯝ ꯁ꯭ꯋꯥꯏꯗ ꯊꯥꯖꯕꯗꯤ ꯐꯪꯗꯕ
ꯑꯈꯣꯏ ꯁ꯭ꯋꯥꯏ ꯊꯥꯖꯕꯁꯨꯗꯤ ꯑꯍꯥꯎꯕ ꯑꯈꯣꯏꯒꯤ ꯃꯩꯇꯩꯒꯤꯗꯨꯗꯤ ꯍꯥꯎꯋꯦ
ꯑꯣ
ꯃꯣꯏ ꯗꯦꯕꯣꯁꯀꯤꯗꯨꯗꯤ ꯀꯌꯥ ꯍꯥꯎꯇꯦ ꯃꯍꯤ ꯊꯣꯛꯄ ꯗꯧꯟ ꯇꯧꯋꯦ ꯕꯣꯔꯣ ꯕꯣꯔꯣ ꯂꯥꯎꯋꯦ
ꯑꯧ ꯄꯨ ꯏꯇꯣꯏ ꯇꯣꯏꯕꯗꯧꯅ ꯇꯧꯋꯦꯕ
ꯍꯥꯎꯇꯦꯕ ꯑꯈꯣꯏ ꯃꯩꯇꯩꯒꯤꯗꯨꯗꯤ ꯀꯣꯠꯂꯀꯥꯟꯗꯒ ꯆꯥꯕ ꯍꯥꯎꯈ꯭ꯔ ꯄꯣꯠꯅꯤ ꯃꯣꯔꯣꯛ ꯃꯦꯠꯇꯒ
ꯍꯧꯖꯤꯛꯀꯥꯟꯁꯤꯕꯨ ꯀꯥꯡ ꯀꯥꯡꯍꯧ ꯉꯧꯕ ꯌꯥꯕꯗꯣ ꯀ ꯀꯔꯤ ꯈꯥꯃꯦꯟ ꯁꯥꯡꯕꯤ ꯑꯃ ꯂꯩꯕꯗꯣ
ꯎꯝ
ꯑꯗꯨꯕꯨ ꯏꯠ ꯌꯥꯝ ꯇꯥꯡꯉꯖꯥꯠꯂꯣ
ꯇꯥꯡꯗꯦꯗ
ꯑꯗꯨ ꯇꯥꯡꯗ꯭ꯔꯗꯤ ꯑꯗꯨꯒꯨꯝꯕꯗꯨꯁꯨ ꯑꯗꯨꯝ ꯀꯥꯡꯍꯧ ꯉꯧꯔꯒ ꯆꯥꯕ ꯍꯥꯎꯋꯤ
ꯎꯝ ꯍꯥꯎꯋꯤ ꯍꯥꯎꯋꯤ ꯑꯗꯣ ꯊꯥꯏꯅꯒꯤ ꯑꯈꯣꯏꯒꯤ ꯃꯩꯇꯩꯒꯤ ꯑꯁꯦꯡꯕ ꯃꯆꯥ ꯄꯤꯁꯛ ꯈꯥꯃꯦꯟ ꯕꯥꯔꯃꯁꯤꯀꯥ ꯑꯁꯦꯡꯕꯗꯣ
ꯎꯝ
ꯑꯗꯨꯗꯤ ꯀꯌꯥ ꯎꯗ꯭ꯔꯦ ꯍꯨꯖꯤꯛ ꯗꯦꯁ ꯀꯤꯅꯦ ꯕ꯭ꯔꯣ-ꯕ꯭ꯔꯣ ꯂꯥꯛꯎꯒꯩ ꯆꯥꯎꯔꯤꯗꯣ
ꯑꯣ ꯎꯟ ꯑꯗꯨꯅꯅꯤꯅꯦ ꯃꯍꯥꯎꯁꯦ
ꯎꯝ ꯑꯗꯨꯅ ꯍꯥꯎꯇꯦꯕ
ꯑꯈꯣꯏ ꯁ꯭ꯋꯥꯏꯗ ꯊꯥꯖꯕ ꯉꯥꯛꯅ ꯑꯣꯏꯔꯗꯤ ꯍꯥꯎꯕ
ꯎꯝ
ꯇꯦꯛꯁꯨ ꯇꯦꯛꯄ ꯍꯦꯜꯂꯤꯗꯣ
ꯍꯦꯜꯂꯤ ꯍꯦꯜꯂꯤ ꯊꯥꯏꯅꯗꯤ ꯑꯈꯣꯏꯒꯤ ꯇꯦꯛꯄꯤ ꯍꯥꯏꯅ ꯗꯦꯕꯤ ꯑꯅ ꯑꯃ ꯂꯩꯕꯗꯣ
ꯑꯥ
ꯑꯗꯨꯒꯗꯨ ꯁꯣꯏꯖꯜꯂꯒ
ꯎꯒꯤꯗ ꯀꯨꯏꯔꯦꯅꯦ ꯑꯗꯨꯒꯗꯣ
ꯏꯁ ꯌꯥꯝ ꯄꯥꯜꯂꯝꯃꯤ ꯅꯍꯥꯋꯥꯏ ꯑꯈꯣꯏꯒꯤ ꯖꯣꯝ ꯖꯣꯝ ꯂꯥꯎꯅ ꯄꯥꯜꯂꯤ
ꯑꯣ
ꯖꯤꯛꯇꯤ ꯑꯃꯠꯇ ꯍꯧꯒꯤꯗ꯭ꯔꯦ
ꯎꯒꯤꯗ ꯀꯨꯏꯔꯦꯅꯦ
ꯎꯝ ꯃꯗꯨ ꯌꯥꯝ ꯍꯥꯎꯕꯅꯤ ꯁꯤꯡꯖꯨꯁꯨ ꯍꯥꯎꯋꯤ
ꯑꯥ
ꯃꯣꯔꯣꯛ ꯑꯇꯦꯛꯄꯝ ꯐꯖꯅ ꯉꯥꯜꯂ
ꯏꯔꯣꯟꯕꯁꯨ ꯌꯥꯗꯥꯏꯅꯦ
ꯌꯥꯏ ꯌꯥꯏ ꯀꯥꯡꯉꯧꯁꯨ ꯍꯥꯎꯋꯤ ꯑꯗꯒꯤ ꯏꯔꯣꯝꯕꯁꯨ ꯍꯥꯎꯋꯤ ꯃꯤꯗꯤ ꯁꯥꯛꯇꯁꯨ ꯊꯥꯛꯅꯩ
ꯑꯣ
ꯀꯨꯏꯔꯦ ꯑꯗꯨꯒꯗꯤ ꯎꯒꯤꯗꯕ ꯌꯣꯟꯁꯨ ꯌꯣꯟꯕ ꯎꯗꯤ ꯊꯦꯡꯅ
ꯎꯗꯦ ꯎꯗꯦ ꯃꯔꯛ ꯃꯔꯛꯇ ꯍꯦꯛ ꯌꯣꯜꯂꯤ
ꯎꯝ ꯆꯥꯔ ꯊꯤꯔꯒ ꯊꯥꯖꯤꯟꯕꯗꯤ ꯌꯥꯕꯅꯤ
ꯎꯝ ꯑꯥ ꯃꯔꯨ ꯑꯣꯏꯅ ꯂꯩꯔ ꯊꯥꯗꯧꯅꯤ
ꯑꯣ
ꯃꯔꯨ ꯌꯣꯜꯂꯦ ꯕꯖꯥꯔꯗ
ꯑꯗꯨꯗꯤ ꯃꯔꯨꯗꯣ ꯂꯩꯔꯒ ꯊꯥꯕꯅ ꯐꯕꯖꯥꯠꯅꯤ
ꯎꯝ ꯐꯕ ꯖꯥꯠꯅꯤ ꯊꯥꯕ ꯄꯥꯝꯃꯦ ꯑꯗꯨꯅꯅꯦ
ꯎꯝ
ꯈꯣꯏꯗꯤ ꯑꯐꯪ ꯑꯐꯪꯕ ꯆꯥ ꯂꯩꯔꯦ
ꯃꯥꯅꯤ ꯃꯥꯅꯤ ꯅꯠꯇꯗꯤ ꯎꯄꯥꯏ ꯂꯩꯥꯇꯦ
ꯏꯄꯥꯏ ꯂꯩꯇꯦ
ꯎꯝ ꯐꯔꯦ ꯐꯔꯦ ꯑꯗꯣ ꯑꯩ ꯉꯥꯏꯍꯥꯛ ꯂꯩꯔ ꯑꯃꯨꯛ ꯇꯧꯔꯛꯑꯒꯦꯀꯣ
ꯎꯝ ꯍꯣꯏ ꯍꯣꯏ ꯍꯣꯏ
ꯑꯗꯨꯔ ꯑꯗꯨ ꯐꯔ ꯁꯣꯏꯔꯦꯕ ꯕꯣꯠꯀꯤ ꯑꯦꯖꯦꯟꯠ ꯑꯣꯏꯗꯣꯏꯅꯦ